ꯑꯣ ꯇꯥꯏ ꯇꯥꯏ ꯐꯖꯅꯥ ꯇꯥꯏ ꯀꯣ
ꯐꯖꯅ ꯇꯥꯃꯟꯕꯒꯤ ꯀꯩꯅꯣ ꯇꯧꯔꯦꯗ
ꯉꯁꯥꯏꯗꯤ ꯃꯤ ꯑꯥ ꯍꯧꯖꯤꯛ ꯐꯝꯂꯤꯌꯦ
ꯁꯥꯗ꯭ꯔꯣ ꯅꯣꯏꯔꯣꯝꯗꯗꯤ
ꯁꯥꯗꯦꯗ ꯑꯗꯨꯝ ꯏꯪꯉꯤ ꯇꯦꯝꯄꯔꯦꯆꯔꯁꯦ ꯌꯥꯝ ꯁꯥꯕꯗꯤ ꯅꯠꯇꯦ ꯑꯗꯨꯝ ꯅꯨꯡꯉꯥꯏ ꯂꯩꯕ ꯅꯨꯡꯉꯥꯏꯕꯝ ꯌꯥꯝ ꯁꯥꯕꯗꯤ ꯅꯠ ꯅꯠꯇꯦ ꯌꯥꯝ ꯏꯪꯕꯁꯨ ꯅꯠꯇꯦ ꯑꯗꯨꯝ ꯂꯩꯕꯥ ꯅꯨꯡꯉꯥꯏ ꯍꯥꯏꯕꯇꯥꯥꯔꯦ
ꯑꯗꯨꯗꯤ ꯁꯥꯕꯒꯤ ꯀꯩꯅꯣ ꯇꯧꯕꯁ‌ꯦ
ꯍꯣꯏ ꯒꯨꯋꯥꯇꯤꯗꯗꯤ ꯑꯗꯨꯝ ꯁꯥꯕꯅꯦ ꯉꯧꯅꯤꯉꯥꯏ
ꯍꯣꯏ ꯁꯥꯕꯕꯨꯗꯤ ꯁꯥꯏ ꯍꯥꯏꯇꯥꯔꯦ ꯍꯥꯏꯕꯗꯤ ꯌꯥꯝ ꯏꯪꯕ ꯃꯐꯝꯗꯤ ꯅꯠꯇꯦꯕ
ꯎꯝ ꯍꫭꯏ ꯌꯥꯝ ꯁꯥꯕꯅꯦ ꯎꯝ
ꯍꯥ
ꯖꯦꯀꯦꯠ ꯀꯨꯞꯁꯤꯜꯂꯨ ꯑꯃꯨꯛ ꯉꯧꯒꯦ ꯍꯥꯏꯔꯗꯤ ꯐꯤꯌꯔ ꯂꯥꯞꯂꯤ ꯗꯔꯀꯥꯔ ꯇꯥꯗ꯭ꯔꯦ
ꯍꯦ ꯅꯍꯥꯟꯗꯣ ꯀꯔꯤ ꯅꯨꯃꯤꯠꯇꯔꯥ ꯀꯥꯎꯈ꯭ꯔꯦ ꯏꯆꯦ ꯈꯣꯏꯅꯤꯗꯣ ꯁꯥꯃꯟꯗꯅ ꯄꯨꯡ ꯕꯔꯣꯗ ꯇꯨꯝꯕꯅꯦꯕꯀꯣ ꯄꯨꯡ ꯕꯥꯔꯣꯗ ꯇꯨꯝꯃꯒ ꯍꯣꯏ ꯕꯥꯔꯣꯗ ꯇꯨꯝꯈ꯭ꯔꯒꯦ ꯍꯥꯏꯅ ꯕꯥꯔꯣꯗ ꯇꯨꯝꯈ꯭ꯔꯒꯦ ꯍꯥꯏꯅ ꯇꯨꯝꯃꯦꯕ
ꯎꯝ
ꯑꯩ ꯍꯦꯛ ꯃꯤꯠ ꯇꯧꯕ ꯀꯥꯟꯗ ꯑꯗꯨꯝ ꯍꯨꯃꯥꯡꯅ ꯑꯃꯨꯛ ꯀꯥꯡꯕ ꯑꯗꯨꯗ ꯑꯁ ꯑꯩꯈꯣꯏꯅꯤꯁꯦ ꯑꯃꯨꯛ ꯍꯧꯒꯠꯂꯦ ꯑꯩꯁꯦ ꯑꯩꯗꯤ ꯏꯊꯟꯗ ꯑꯣꯏꯅ ꯁꯥꯕ꯭ꯔꯥ ꯍꯥꯏꯅ ꯑꯩꯅ ꯍꯧꯒꯠꯂꯦ ꯑꯗꯣ ꯃꯥꯁꯨ ꯁꯥꯔꯒ ꯐꯤꯅ ꯍꯨꯝꯃꯒ ꯂꯩꯔꯦ ꯑꯩꯈꯣꯏꯅꯤ ꯋꯥꯔꯤ ꯁꯥꯟꯅꯔꯦ ꯄꯨꯡ ꯑꯍꯨꯝ ꯐꯥꯎꯅꯤꯅꯦ ꯐꯝꯃꯤꯗꯣ
ꯑꯦ ꯇꯨꯝꯗꯕꯤꯗ ꯐꯝꯃꯒ ꯋꯥꯔꯤ ꯁꯥꯕ
ꯍꯣꯏ ꯍꯣꯏ ꯋꯥꯔꯤ ꯁꯥꯔꯤꯕ
ꯑꯩꯁ ꯅꯣꯏ ꯄꯨꯡ ꯀꯌꯥꯗ ꯇꯨꯝꯒꯗꯧꯕ
ꯑꯗꯨꯗꯗꯤ ꯑꯃꯨꯛꯀ ꯄꯨꯡ ꯑꯍꯨꯝꯗ ꯇꯨꯝꯃꯒ ꯃꯥ ꯑ ꯃꯥꯒꯤ ꯊꯕꯛ ꯆꯠ ꯅꯪꯅꯤꯉꯥꯏ ꯄꯨꯡ ꯇꯔꯨꯛꯇ ꯍꯧꯒꯠꯂꯤꯅꯤꯅꯦꯍꯦ
ꯑꯦ ꯍꯛꯆꯥꯡ ꯁꯣꯛꯀꯅꯤꯅꯦ ꯑꯗꯨꯃꯥꯏ ꯇꯧꯔꯗꯤ
ꯎꯄꯥꯏ ꯂꯩꯇꯦꯅꯦ ꯍꯥꯏꯕꯗꯤ ꯁꯥꯕꯗꯣ ꯑ ꯇꯨꯝꯕ ꯉꯝꯗꯦꯕ ꯑꯗꯨꯒꯤꯀꯣ
ꯑꯁꯦꯡꯕꯗꯤ ꯑꯦꯠ ꯂꯤꯁ ꯀꯩꯅꯣ ꯑꯥ ꯑꯥ ꯐꯥꯎ ꯄꯨꯡ ꯇꯔꯦꯠ ꯐꯥꯎ ꯇꯨꯝꯃꯣ ꯑꯗꯨꯝ ꯍꯥꯢꯕꯅꯦ ꯍꯥꯛꯆꯥꯡ ꯐꯥꯅꯤꯡꯉꯗꯤ
ꯍꯥꯏꯔꯁꯨ ꯇꯨꯝꯕ ꯉꯝꯗꯕꯅꯤꯅ ꯀꯩꯗꯧꯔꯨꯅꯤ ꯍꯣꯢꯅꯦ
ꯃꯥꯅꯦ
ꯑꯗꯨꯒꯤ ꯌꯨꯝ ꯌꯨꯝ ꯃꯤꯁ ꯇꯧꯔꯦꯅꯦ ꯍꯧꯖꯤꯛꯀꯥꯟꯁꯦ
ꯍꯥꯏꯌꯦ ꯅꯤꯡꯉꯥꯏ ꯀꯜꯂꯦ ꯅꯤꯡꯉꯥꯏ ꯀꯜꯂꯦ ꯑꯁ ꯆꯠꯂꯒ ꯍ ꯃꯅꯤꯄꯨꯔꯗ ꯂꯩꯌꯣ ꯍꯥꯏꯔꯒ ꯌꯥꯗ꯭ꯔꯒ
ꯏꯆꯦꯅꯁꯨ ꯃꯥ ꯍꯧꯖꯤꯛꯀꯥꯟ ꯔꯝ ꯃꯥꯁꯨ ꯑꯦꯛꯖꯥꯝ ꯂꯩꯕꯒꯤꯀꯣ
ꯅꯥ
ꯍꯨꯖꯤꯛꯀꯥꯟ ꯑꯃꯨꯛ ꯊꯕꯛ ꯊꯤꯗ꯭ꯔꯦ ꯃꯥ ꯑꯦꯛꯖꯝ ꯂꯩꯕꯒꯤ ꯃꯥ ꯐꯖꯅ ꯂꯣꯏꯕ ꯀꯥꯟꯗ ꯀꯩꯅꯣ ꯇꯧꯁꯦ ꯍꯥꯏꯅ ꯅꯣꯏꯔꯣꯝꯗꯁꯨ ꯍꯨꯏ ꯈꯣꯡꯕ ꯇꯥꯏ ꯑꯩꯈꯣꯏꯔꯣꯝꯗꯁꯨ ꯇꯥꯏꯌꯦꯅꯦꯍꯦ
ꯑꯥ ꯁꯤ ꯑꯩꯈꯣꯏ ꯍꯨꯏꯁꯤ ꯈꯪꯗꯦꯅꯦ ꯑꯗꯨꯝ ꯄꯪꯈꯣꯡꯗ ꯈꯣꯡ ꯃꯤ ꯑꯃꯨꯛ ꯃꯤ ꯑꯅꯛꯄ ꯎꯝ ꯑꯃꯨꯛ ꯈꯣꯡ ꯍꯨꯏ ꯑꯅꯧꯕ ꯎ ꯑꯃꯨꯛ ꯈꯣꯡ ꯈꯪꯗꯦ
ꯏ ꯃꯅꯥꯛꯇꯁꯨ ꯇꯥꯕ꯭ꯔꯣ
ꯑꯦ ꯍꯧꯖꯤꯛꯕꯨꯗꯤ ꯇꯥꯗꯦ ꯁꯤꯗꯤ ꯌꯥꯝ ꯅꯛꯅ ꯂꯩꯕꯅꯤꯅꯀꯣ
ꯍꯣꯏ ꯅꯛꯅ ꯂꯩꯇꯦꯗ ꯑꯩꯅ ꯇꯦꯔꯦꯁ ꯃꯊꯛꯇ ꯀꯥꯔ ꯂꯩꯕꯅꯦꯕꯀꯣ ꯁꯤꯗꯤ ꯂꯝꯕꯤꯒꯤ ꯍꯨꯏ ꯍꯥꯏꯇꯥꯔꯦ ꯂꯝꯕꯤꯒꯤ ꯍꯨꯏꯗꯤ ꯌꯥꯝꯃꯦꯕꯀꯣ ꯍꯣꯏ
ꯎꯝ
ꯑꯩꯈꯣꯏꯗꯤ ꯅꯍꯥꯟ ꯉꯁ ꯍꯥ
ꯑꯩꯈꯣꯏ ꯃꯅꯥꯛꯇ ꯔꯨꯝ ꯃꯅꯥꯛꯇ ꯃꯣꯏ ꯌꯨꯝꯕꯨꯒꯤ ꯍꯨꯏ ꯊꯝꯕꯒꯤꯅꯤ ꯅ ꯃꯈꯥꯗ ꯊꯝꯗꯣꯏꯅꯦꯕ ꯑꯗꯨ ꯁ꯭ꯋꯥꯏ ꯔꯨꯝꯒꯤ ꯀꯥꯆꯤꯟꯗ ꯊꯝꯕꯒꯤꯅꯦꯕ ꯃꯈꯣꯟ ꯇꯥꯗꯔꯤꯗꯣ ꯑꯗꯨꯒ
ꯁꯥꯕꯅ ꯁꯥꯕꯅ ꯄꯨꯟꯁꯤꯁꯦ ꯈꯪꯗ꯭ꯔꯦ ꯁꯥꯃꯟꯗꯅ
ꯆꯥꯛꯄꯨꯗꯤ ꯆꯥꯅꯔꯕꯣ ꯅꯣꯏ
ꯑꯩꯈꯣꯏ ꯍꯣꯏ ꯏꯆꯦ ꯑꯃ ꯑꯩꯈꯣꯏ ꯑꯩꯅ ꯅꯍꯥꯟ ꯂꯩꯔꯤꯕ ꯔꯣꯝ ꯃꯇꯨꯡꯒꯤꯗꯣ ꯑꯗꯨ ꯃꯈꯥꯔꯣꯝꯒꯤ ꯏꯆꯦ ꯑꯃ ꯉꯁꯤ ꯃꯥꯁꯨ ꯊꯨꯡꯔꯛꯑꯦꯕ ꯑꯩꯈꯣꯏꯔꯣꯝꯗ ꯑꯦꯛꯖꯥꯝ ꯂꯩꯌꯦ ꯍꯥꯏꯅꯀꯣ ꯑꯗꯨꯒꯤ ꯃꯥ ꯂꯥꯛꯄꯒꯤ ꯉꯥ ꯆꯥꯁꯦ ꯍꯥꯏꯅ ꯉꯥ ꯆꯥꯔꯦ ꯃꯥꯅ ꯃꯣꯔꯣꯛ ꯈꯔ ꯌꯥꯝꯅ ꯊꯥꯛꯄꯚꯤ ꯑꯁ ꯆꯥꯕꯗꯨ
ꯄꯨꯛ ꯆꯥꯛꯄ ꯍꯧꯔꯕꯣ
ꯑꯩ ꯍꯧꯖꯤꯛ ꯑꯁꯤ ꯑꯩ ꯍꯧꯖꯤꯛ ꯃꯊꯛꯇ ꯀꯥꯔꯤꯁꯦ ꯕꯔꯣꯒꯨꯝꯕꯗ ꯀꯨꯝꯗꯣꯏꯅꯦ
ꯑꯦ ꯑꯗꯨ ꯂꯦꯞꯂꯒ ꯂꯩꯒꯗꯧꯕ
ꯍꯣ ꯂꯦꯞꯄꯒ ꯑꯗꯨꯝ ꯐꯣꯟ ꯌꯦꯡꯕ꯭ꯔꯥ ꯀꯩꯅꯣꯝꯃ ꯇꯧꯔ ꯂꯩꯗꯣꯏꯅꯤ
ꯀꯥꯡꯆꯤꯛꯏ ꯍꯥꯏꯗꯥꯅꯦ
ꯀꯥꯡ ꯑꯁꯤꯒꯤ ꯃꯊꯛꯇꯗꯤ ꯑꯩꯅ ꯐꯤꯁꯨ ꯑꯃꯄꯥꯏꯕꯀꯣ ꯑꯗꯨꯒ ꯇꯦꯔꯦꯁ ꯁꯨꯝ ꯂꯝ ꯀꯤ ꯇꯦꯔꯦꯁꯁꯨ ꯑꯗꯨꯝ ꯆꯥꯎꯋꯤꯕ ꯑꯗꯨꯒꯤ ꯑꯩꯅ ꯇꯦꯔꯦꯁꯇꯣ ꯑꯗꯨꯝ ꯆꯠꯊꯣꯛ ꯑꯁꯤ ꯅꯨꯡꯁꯤꯠꯇꯣ ꯑꯗꯨꯝ ꯂꯥꯛꯑꯦꯕ
ꯑꯣ ꯑꯗꯨꯗꯤ ꯂꯩꯕꯅꯪ ꯌꯥꯝ ꯅꯨꯡꯉꯥꯏꯔꯃꯅꯦ
ꯍꯣꯏ ꯑꯗꯨꯒꯤ ꯑꯗꯨꯝ ꯅꯨꯡꯉꯥꯏꯕ ꯑꯗꯨ ꯑꯩꯅ ꯏꯃꯥꯟꯅꯕ ꯏꯃꯥꯟꯅꯕꯤꯁꯨ ꯐꯣꯟ ꯇꯧꯅꯤꯡꯂꯁꯨ ꯗꯤꯁꯇꯔꯕꯁꯨ ꯇꯧꯐꯝ ꯂꯩꯇꯦꯅ ꯑꯗꯨꯒꯤ ꯅꯨꯡꯊꯤꯟꯒꯨꯝꯕ ꯅꯨꯡꯗꯥꯡꯒꯨꯝꯕꯗꯤ ꯑꯩꯈꯣꯏ ꯔꯨꯝꯗꯣ ꯌꯥꯝ ꯁꯥꯏꯌꯦꯕꯀꯣ ꯑꯗꯨꯒꯤꯅꯤ ꯑꯩꯅ ꯃꯤꯉꯣꯟꯗ ꯇꯧꯅꯤ ꯍꯥꯏꯕꯗꯤ ꯁꯥꯕꯒꯤ ꯑꯦꯔꯤꯇꯦꯠ ꯌꯥꯝ ꯑꯣꯏꯖꯕꯗꯣ ꯌꯥꯝ ꯄꯥꯝꯗꯦꯕ ꯑꯗꯨꯒꯨꯝꯕ ꯏꯟꯚꯥꯏꯔꯣꯟꯃꯦꯟꯗꯨꯒꯣ ꯑꯗꯨꯒꯤ ꯑꯁ ꯑꯩꯅ ꯃꯊꯛꯇ ꯀꯥꯔꯒ ꯅꯨꯡꯉꯥꯏꯅ ꯇꯧꯕꯁꯤꯅꯤ ꯄꯥꯝꯃꯤꯁꯤ
ꯀꯩꯅꯣꯗꯨ ꯑ ꯀꯥꯡꯈꯟ ꯑꯃ ꯂꯧꯔꯣ ꯀꯩꯅꯣ ꯒꯨꯍꯥꯇꯤꯗꯗꯤ ꯌꯥꯝ ꯍꯣꯡꯕꯅꯦ ꯀꯩꯅꯣꯗꯣ ꯀꯨꯞꯞꯁꯠꯂꯒ ꯔꯥꯎꯟꯇꯧꯕ ꯀꯩꯅꯣꯗꯣ ꯔꯦꯗꯤꯃꯦꯠꯀꯤ ꯑ ꯑꯗꯨ ꯀꯨꯞꯁꯜꯂꯒ ꯑꯗꯨꯝ ꯐꯣꯟ ꯇꯧꯔꯒ ꯐꯝꯒꯦꯔꯥ ꯍꯤꯞꯀꯦꯔꯥ ꯗꯕꯜ ꯕꯦꫪꯤ ꯀꯥꯡꯈꯟ ꯀꯩꯅꯣꯗꯣ ꯑꯗꯨꯗꯣ ꯂꯧꫪꯣ ꯑꯗꯨꯒ ꯐꯣꯟ ꯁꯥꯟꯅꯔꯒ ꯑꯗꯨꯝ ꯋꯥꯔꯤ ꯋꯥꯊꯤ ꯇꯧꯔꯒ ꯂꯩꯕ ꯌꯥꯔꯦ ꯑꯗꯨꯗꯤ ꯅꯣꯡ ꯆꯨꯕꯨ ꯆꯨꯗꫪꯗꯤ ꯑꯗꯨꯝ ꯌꯥꯏ ꯅꯣꯡ ꯆꯨꯔꯀꯥꯟꯗꯗꯤ ꯈꯪꯗ꯭ꯔꯦ
ꯑ ꯑꯁꯤꯗꯗꯤ ꯀꯔꯤꯁꯨ ꯇꯧꯗꯦ ꯍꯥꯏꯕꯗꯤ ꯑꯩꯅ ꯃꯊꯛꯇ ꯀꯥꯕꯅꯤꯅ ꯑꯩꯈꯣꯏꯒꯤ ꯃꯈꯥꯒꯤꯗꯨ ꯂꯩꯀꯥꯏꯒꯤ ꯂꯝꯕꯤ ꯉꯥꯛꯇꯅꯦꯕ ꯃꯤ ꯑꯗꯨꯝ ꯎꯕꯒꯤ ꯑꯩꯗꯨ ꯋꯥꯈꯜꯗ ꯀꯤꯕ ꯈꯣꯠꯄ ꯍꯥꯎꯗꯦꯕꯀꯣ ꯌꯥꯝꯅ ꯐ꯭ꯔꯦꯁ ꯑꯣꯏꯕ ꯍꯥꯏꯇꯥꯔꯦ ꯑꯗꯨꯒ ꯇꯦꯔꯦꯁꯇꯣ ꯑꯩꯈꯣꯏꯒꯤ ꯌꯨꯝ ꯏꯄꯨꯅ ꯃꯣꯔꯣꯛꯀꯨꯝꯕ ꯊꯥꯏꯌꯦꯕ ꯑꯗꯨꯒꯤ ꯑꯗꯨꯒꯨꯝꯕ ꯑꯃꯨꯛ ꯌꯦꯡ ꯍꯣꯏ ꯍꯣꯏ ꯑ ꯑꯩꯈꯣꯏ ꯀꯩꯅꯣ ꯀꯩꯅꯣ ꯂꯩꯇꯦꯕ ꯃꯥꯒꯤ ꯂꯩꯍꯥꯎꯗꯣ ꯑꯗꯣ ꯃꯣꯏꯗꯤ ꯑꯥ ꯂꯩꯔꯠ ꯃꯥꯜꯂꯦ ꯑꯗꯨ ꯑ ꯎꯝ ꯀꯔꯤ ꯍꯥꯏꯁꯤꯔꯥ ꯑꯩꯈꯣꯏꯁꯨ ꯑꯗꯨꯝ ꯀꯩꯅꯣ ꯇꯧꯗꯕ ꯍꯥꯏꯇꯥꯔꯦꯀꯣ
ꯑꯣ ꯀꯦꯅꯟ ꯑꯩ ꯍꯥꯏꯒꯦ ꯀꯩꯅꯣꯗꯣ ꯂꯧꯔꯣ ꯒꯝꯂꯥ ꯃꯆꯥꯒꯨꯝꯕ ꯂꯧꯔꯒꯅꯦ ꯑꯗꯨꯗ ꯂꯐꯨ ꯊꯔꯣꯒꯨꯝꯕ ꯅꯣꯏ ꯆꯥꯕ ꯈꯣꯠꯄ ꯌꯦꯟꯁꯥꯡ ꯅꯥꯄꯤꯒꯨꯝꯕꯗꯣ
ꯍꯣꯏ
ꯂꯩ ꯂꯩꯈꯣꯝ ꯅꯠꯇ꯭ꯔꯒ ꯂꯩꯕꯥꯛ ꯈꯔ ꯀꯣꯆꯟ ꯑꯗꯨ ꯃꯔꯛꯇ ꯑꯗꯨ ꯍꯥꯞꯆꯤꯜꯂꯣ ꯑꯗꯨꯒ ꯂꯐꯨ ꯄꯥꯝꯕꯤꯗꯣ ꯈ꯭ꯋꯥꯏꯗꯒꯤ ꯕꯦꯁꯅꯦ ꯑꯗꯨꯅ ꯈ꯭ꯋꯥꯏꯗꯒꯤ ꯐꯕꯅꯦ ꯑꯗꯨꯗ ꯃꯌꯥꯏ ꯃꯌꯥꯏꯗ ꯀꯛ ꯀꯛ ꯀꯩꯅꯣ ꯇꯧꯔꯒꯅꯦ ꯑꯗꯣ ꯍꯥꯞꯆꯤꯜꯂꯣ ꯑꯗꯨꯅꯦ ꯑꯗꯨꯅꯦ ꯀꯩꯅꯣꯗꯣ ꯈ꯭ꯋꯥꯏꯗꯒꯤ ꯕꯦꯁ ꯑꯗ ꯍꯞꯆꯜꯂꯣ ꯒꯝꯂꯥ ꯃꯔꯤ ꯃꯉꯥ ꯂꯧꯔꯣ ꯒꯝꯂꯥ ꯅꯠꯇ꯭ꯔꯁꯨ ꯑ ꯀꯩꯅꯣꯗꯣ ꯉꯥ ꯌꯣꯟꯕꯒꯤ ꯑ ꯀꯩ ꯃꯃꯤꯡ ꯈꯪꯗ꯭ꯔꯦ ꯑ ꯑꯉꯧꯕꯗꯣ ꯑ ꯑꯠ ꯑꯗꯨ ꯂꯧꯔꯣ ꯑꯗꯨꯗ ꯊꯥꯔꯣ ꯈ꯭ꯋꯥꯏꯗꯒꯤ ꯕꯦꯁꯅꯦ ꯂꯩꯈꯣꯝ ꯑꯥꯗꯒꯤ ꯂꯩꯕꯥꯛ ꯑꯥꯗꯒꯤ ꯄꯨꯅꯤꯡꯉꯥꯏꯁꯨ ꯂꯩꯇ꯭ꯔꯦ ꯑꯗꯨꯗ ꯅꯣꯏ ꯀꯔꯤ ꯅꯣꯏ ꯌꯦꯟꯁꯥꯡ ꯅꯥꯄꯤ ꯑꯐ ꯐꯠꯇꯕꯁꯤꯡꯗꯣ ꯑꯁꯤꯗ ꯂꯣꯏ ꯍꯦꯟ ꯖꯜꯂꯣ ꯑꯗꯨꯒ ꯑꯗꯨ ꯀꯩꯅꯣ ꯇꯨꯝꯍꯜꯂꯣ ꯇꯨꯝꯍꯜꯂꯒ ꯂꯩꯕꯥꯛ ꯈꯔ ꯍꯥꯞꯆꯜꯂꯣ ꯑꯗꯨꯗꯤ ꯌꯥꯔꯦ ꯌꯥꯝ ꯄꯤꯛ ꯊꯟꯅ ꯍꯥꯞꯇ꯭ꯔꯁꯨꯅꯦ ꯏꯟꯆꯤ ꯑꯃ ꯑꯅꯤ ꯑꯍꯨꯝ ꯃꯔꯤ ꯃꯉꯥꯒꯨꯝꯕ ꯍꯥꯞꯂꯒ ꯑꯗꯨꯗ ꯑꯃꯨꯛ ꯊꯥ ꯑꯗꯨꯝ ꯍꯥꯔ ꯑꯦ ꯍꯥꯔ ꯅꯠꯇꯕ ꯀꯩꯅꯣꯗꯣ ꯂꯩꯈꯣꯝ ꯅꯠꯇ ꯌꯦꯟꯁꯥꯡ ꯅꯥꯄꯤ ꯑ ꯑꯄꯠꯄꯗꯣ
ꯍꯣꯏ
ꯕꯦꯁꯅꯦ ꯑꯗ ꯍꯥꯞꯆꯜꯂꯣ
ꯈꯣꯏ ꯌꯨꯝꯕꯨꯒꯤ ꯀꯩꯅꯣꯁꯦ ꯌꯨꯝꯕꯨꯈꯣꯏꯒꯤ ꯃꯣꯔꯣꯛꯀꯤ ꯄꯥꯝꯕꯤ ꯑꯅꯤꯈꯛ ꯊꯥꯏꯌꯦꯕ ꯑꯅꯤ ꯊꯥꯕꯗꯣ ꯈꯨꯄꯟ ꯌꯥꯝ ꯄꯥꯜꯂꯦ ꯃꯣꯏꯗꯤ ꯃꯣꯔꯣꯛ ꯑꯁꯤꯒꯤ ꯃꯣꯔꯣꯛꯁꯦ ꯌꯥꯝ ꯁꯥꯏꯌꯦꯕꯀꯣ ꯃꯣꯔꯣꯛꯀꯤ ꯃꯠ ꯇꯨꯝ ꯑꯃꯗꯨꯅ ꯅꯨꯃꯤꯠ ꯍꯨꯝꯅꯤ ꯑꯈꯣꯏ ꯏꯆꯦ ꯑꯩꯈꯣꯏꯅꯤ ꯆꯥꯕꯁꯨ ꯉꯝꯗꯦꯕ ꯑꯗꯨ ꯄꯥꯟꯕꯅ ꯇꯔꯥꯃꯨꯛ ꯄꯥꯜꯂꯦꯕ ꯁꯥꯏꯠ ꯑꯃꯗ ꯃꯨꯟꯔꯛꯄꯗꯣ ꯑꯗꯨꯒꯤ ꯃꯞ ꯄꯨꯅꯁꯨ ꯔꯦꯟꯁꯨ ꯃꯤ ꯀꯅꯥꯁꯨ ꯂꯩꯇꯦ ꯏꯆꯦꯒ ꯑꯩꯈꯣꯏꯅꯤ ꯈꯛꯇꯅꯦꯕ ꯑꯗꯨ ꯃꯣꯏꯖꯨ ꯆꯥꯠ ꯌꯥꯝ ꯆꯥꯗꯕ ꯃꯥꯜꯂꯦ ꯑꯈꯣꯏꯁꯨ ꯑꯅꯤꯁꯨ ꯆꯥꯎ ꯍꯥꯏꯕꯩ ꯍꯨꯏꯖꯨ ꯑꯃꯛ ꯂꯧꯈ꯭ꯔꯗꯤ ꯅꯨꯃꯤꯠ ꯑꯅꯤꯗꯤ ꯆꯠꯂꯦꯅ
ꯑ ꯑ ꯏꯁꯇꯥꯞ ꯑꯅꯤꯒꯤ ꯐꯩꯅꯦ ꯑꯗꯨꯗꯤ ꯅꯣꯏ ꯎ ꯃꯣꯔꯣꯛ ꯂꯩꯗ꯭ꯔꯁꯨ ꯌꯥꯔꯦꯅꯦ ꯗꯨꯀꯥꯟꯗ ꯀꯟꯒꯨꯝꯕ ꯀꯩꯊꯦꯜꯗ
ꯎ ꯃꯣꯔꯣꯛꯇꯤ ꯂꯩꯗ꯭ꯔꯦ ꯍꯥꯏꯇꯥꯔꯦ ꯍꯥꯏꯕꯗꯤ ꯂꯩꯕꯅꯤꯅꯀꯣ ꯑꯁꯤ ꯃꯣꯏꯒꯤ ꯑꯃ ꯂꯧꯕꯗ ꯅꯨꯃꯤꯠ ꯅꯤꯅꯤ ꯆꯥꯕꯅꯤꯅ ꯌꯥꯝ ꯄꯥꯜꯂꯦꯕ ꯑꯗꯣ ꯃꯣꯏꯒꯤ ꯇꯔꯥ ꯄꯥꯟꯕ ꯍꯥꯏꯕꯁꯦ ꯑꯈꯣꯏ ꯀꯨꯏꯅ ꯆꯥꯔꯅꯤꯅ ꯃꯣꯏ ꯃꯄꯨꯈꯣꯏꯁꯨ ꯏꯁ ꯃꯄꯨꯈꯣꯏꯁꯨ ꯌꯥꯝ ꯆꯥꯗꯕ ꯃꯜꯂꯦ ꯍꯣꯏ ꯃꯕꯨꯛ ꯌꯥꯝ ꯐꯩꯌꯦ ꯑꯍꯟ ꯍꯅꯨꯕꯥꯅꯦꯕꯀꯣ ꯑꯁ ꯌꯥꯝ ꯅꯣꯛꯅꯤꯡꯕꯅꯦ ꯑꯩꯁꯨ ꯃꯣꯏꯒꯤ ꯂꯣꯟ ꯍꯩꯇꯕ ꯃꯥꯁꯨ ꯑꯩꯉꯣꯟꯗ ꯀꯔꯤ ꯂꯣꯟ ꯉꯥꯡꯁꯤꯔꯥ ꯈꯪꯗꯕ ꯑꯗꯨꯒꯤ ꯑꯩꯉꯣꯟꯗ ꯌꯦꯡꯉ ꯃꯥꯁꯨ ꯅꯣꯛꯄ ꯑꯩꯁꯨ ꯃꯉꯣꯟꯗ ꯌꯦꯡ ꯉ ꯅꯣꯛꯄ
ꯎꯝ ꯅꯣꯛꯐꯦꯠ ꯅꯣꯛꯐꯦꯠ ꯇꯧꯔꯒ ꯑꯍꯥ ꯑꯗꯨꯝ ꯄꯨꯟꯅ ꯂꯩꯃꯤꯟꯅꯕ ꯍꯥꯏꯗꯨꯅꯦ
ꯍꯨꯡ ꯑꯗꯨꯅꯦ
ꯃꯌꯥꯡꯂꯥ
ꯍꯣꯏ ꯃꯣꯏ ꯃꯌꯥꯡꯅꯦ ꯅꯠꯇꯦ ꯅꯠꯇꯦ ꯃꯌꯥꯡꯅꯦ ꯑꯗꯨ ꯃꯌꯥꯡ ꯑꯣꯏꯔꯁꯨ ꯑꯍꯟ ꯌꯥꯝ ꯑꯣꯏꯒ꯭ꯔꯦ ꯑꯍꯟ ꯍꯥꯏꯕꯁꯦ ꯅꯣꯏꯒꯤ ꯕꯥꯒꯤ ꯅꯣꯏ ꯕꯥꯗꯩ ꯍꯦꯟꯅ ꯈꯔ ꯑꯍꯜꯂꯦꯕꯀꯣ ꯇꯤ ꯃꯕꯨꯛ ꯌꯥꯝ ꯐꯕ ꯑꯍꯟ ꯌꯥꯝ ꯏꯪ ꯇꯞꯄꯗꯣ ꯈꯪꯕ꯭ꯔꯥ ꯑꯗꯨ ꯒꯨꯝꯕꯗꯨꯅꯦꯕ ꯑꯁ ꯌꯥꯝ ꯅꯨꯡꯗꯤ ꯅꯨꯡꯁꯤ
ꯑꯣ ꯐꯩꯅꯦ
ꯅꯍꯥꯟ ꯑꯩꯉꯣꯟꯗ ꯃꯥ ꯀꯩꯅꯣꯝꯃꯗꯤ ꯑꯥ ꯍꯩꯕꯣꯡ ꯄꯥꯟꯕꯤꯗꯣ
ꯎꯝ
ꯑꯦ ꯀꯩꯅꯣꯗꯨꯁꯨ ꯃꯥ ꯀꯛꯑꯒ ꯑꯩꯉꯣꯟꯗ ꯄꯤꯔꯛꯄꯅꯦꯕ ꯑꯩꯅ ꯆꯥꯎ ꯀꯔꯤꯔꯥ ꯐꯤ ꯆꯥꯎ ꯍꯥꯏꯅ ꯄꯤꯔꯛꯄ ꯑꯩꯗꯤ ꯆꯥꯗꯦ ꯍꯩꯕꯣꯡꯗꯤ
ꯑꯦ ꯀꯩꯒꯤ ꯚꯤꯇꯥꯃꯤꯟꯁꯤ ꯌꯥꯝ ꯋꯥꯡꯕꯅꯤ ꯍꯣ ꯍꯣ ꯃꯤ ꯈꯔꯗꯤ ꯊꯩꯕꯣꯡ ꯆꯥꯀꯥꯟꯗ ꯇꯨꯝꯕ ꯅꯨꯡꯉꯥꯏ ꯍꯥꯏ ꯍꯥꯏꯅꯦ ꯑꯩꯈꯣꯏ ꯏꯃꯥꯐꯥꯎ ꯑꯗꯨꯝ ꯍꯥꯏꯕꯅꯦ ꯑꯥ ꯍꯣꯏ ꯑꯥ ꯒꯨꯋꯥꯇꯤꯗꯨꯗꯤ ꯁꯥꯔꯕꯅꯤꯅ ꯎꯝ ꯑꯩ ꯇꯨꯝꯕ ꯆꯥ ꯇꯨꯝꯕ ꯌꯥꯗꯧ ꯃꯥꯟꯗꯦ ꯑꯗꯨ ꯆꯥꯁꯤꯜꯂꯗꯤ
ꯍꯣꯏ ꯏꯆꯦꯗꯤ ꯆꯥꯕꯅꯦ ꯊꯥ ꯌꯦꯡꯕ ꯆꯠꯂꯣ ꯊꯥ ꯌꯥꯝ ꯐꯖꯔ ꯂꯩꯌꯦ ꯍꯧꯖꯤꯛ
ꯑꯣ ꯁꯤꯁꯨ ꯑꯗꯨꯝ ꯂꯩꯔꯝꯒꯅꯤ ꯎꯝ ꯑꯩꯗꯤ ꯃꯐ
ꯍꯣꯏ ꯍꯥꯏꯗꯤ ꯊꯥꯗꯣ ꯌꯥꯝ ꯅꯨꯡꯁꯤꯕ ꯊꯥ ꯑꯣꯏꯅ ꯇꯧꯔꯦꯕ ꯍꯥꯏꯕꯗꯤ ꯃꯥꯒꯤ ꯀꯂꯔ ꯑꯉꯥꯡꯕꯗꯣ ꯌꯥꯝꯉꯥꯡꯉꯒ ꯌꯥꯝ ꯅꯨꯡꯁꯤꯕꯒꯤ ꯇꯥꯏꯞꯇ ꯉꯥꯍꯜꯂꯒ ꯂꯩꯌꯦ
ꯎꯝ ꯐꯩꯅꯦ ꯎꯝ ꯇꯣ ꯀꯞꯁꯜꯂꯛ
ꯍꯥꯏ ꯍꯣꯔꯦꯟ ꯀꯥꯞꯄꯠ__ ꯇꯥꯔꯦ ꯀꯥꯞꯄꯒ ꯈꯔ ꯑꯞꯂꯣꯗ ꯇꯧꯗ꯭ꯔꯗꯤ ꯌꯥꯔꯣꯏ
ꯑꯥ ꯑꯥ ꯀꯩꯀꯩꯅꯣꯗ ꯑꯞꯂꯣꯗ ꯇꯧꯔꯛꯑꯣ
ꯍꯣꯏꯅꯦ ꯑꯗꯨꯃꯥꯏꯅ ꯇꯧ ꯇꯥꯔꯦ
ꯎꯝ ꯅꯪ ꯅꯍꯥꯟꯒꯤꯗꯨ ꯇꯧꯗ꯭ꯔꯥꯕ ꯑꯥ ꯇꯧꯗ꯭ꯔꯥꯕ꯭ꯔꯣ ꯎꯝ ꯂꯥꯏꯔꯤꯛꯀꯤ ꯀꯩꯅꯣꯗꯣ ꯐꯦꯁꯕꯨꯛꯇ ꯀꯩ ꯀꯩꯅꯣ ꯇꯧꯕꯗꯣ
ꯑꯗꯨꯗꯤ ꯑꯩ ꯇꯧꯗ꯭ꯔꯦꯗ ꯍꯥꯏꯕꯗꯤ ꯑꯩꯒꯤ ꯀꯩꯅꯣꯃ ꯏꯁꯥꯗ ꯍꯩꯖꯕ ꯍꯥꯏꯕ ꯈꯪꯉꯦꯀꯣ ꯑꯗꯨꯗ ꯑꯩꯉꯣꯟꯗ ꯌꯥꯎꯗꯦꯕ
ꯎꯝ
ꯑꯗꯨꯒꯤ ꯑꯩꯅ ꯍꯥꯏꯗꯤ ꯏꯁꯥꯗ ꯌꯥꯎꯗ꯭ꯔꯗꯤ ꯈꯪꯉꯦꯅꯀꯣ ꯍꯥꯏꯕꯗꯤ ꯏꯁꯥꯒꯤ ꯀꯩꯅꯣꯝꯃ ꯑꯗꯨ ꯌꯥꯝ ꯗꯔꯀꯥꯔ ꯇꯥꯏꯌꯦꯕ
ꯑꯥ ꯌꯥꯝ ꯍꯩꯁꯤꯛꯕ ꯗꯔꯀꯥꯔ ꯂꯩꯕꯅꯦ ꯑꯥ
ꯑꯣ ꯑꯗꯨ ꯑꯩꯈꯣꯏ ꯑꯗꯨꯒꯨꯝꯕꯁꯨ ꯅꯠꯇꯕꯅꯤꯅ ꯀꯩꯗꯧꯔꯨꯅꯤ ꯗꯨꯏꯒꯤ ꯗꯨꯝ ꯇꯣꯛꯈ꯭ꯔꯦ ꯍꯥꯏꯇꯥꯔꯦ
ꯎꯝ ꯎꯝ ꯑꯩꯁꯨ ꯄꯥꯛ ꯊꯀꯠꯇ꯭ꯔꯦꯗ ꯇꯜꯂ‌ꯦꯕ ꯏꯟꯔꯦꯁ ꯌꯥꯎꯗ꯭ꯔꯦ
ꯍꯣꯏ ꯑꯗꯨ ꯏꯆꯦꯅꯁꯨ ꯌꯥꯝ ꯆꯩꯌꯦꯕ ꯏꯆꯦ ꯁꯤꯗ ꯂꯩꯕ ꯏꯆꯦꯗꯣ ꯑꯗꯨꯒꯤ
ꯎꯝ
ꯎꯝ ꯑꯗꯨꯒꯨꯝꯕ ꯇꯧꯒꯅꯨ ꯈꯣꯠꯀꯅꯨꯁꯨ ꯍꯥꯏꯕꯗꯤ ꯑꯩꯁꯨ ꯇꯦꯂꯦꯟ ꯍꯥꯏꯕꯗꯤ ꯏꯁꯥꯒꯤ ꯍꯩꯖꯕ ꯇꯦꯂꯦꯟ ꯍꯥꯏꯕꯗꯣ ꯏꯁꯥꯗ ꯌꯥꯎꯗꯕꯅꯤꯅ ꯀꯩꯗꯧꯔꯨꯅꯤ ꯅꯠꯇ꯭ꯔꯥ
ꯍꫭꯏ ꯃꯥꯅꯤ ꯑꯩꯁꯨꯅꯤꯗ
ꯁꯛ ꯐꯖꯕ ꯑꯣꯏꯔꯗꯤ ꯁꯛꯇꯨ ꯇꯪ ꯑꯣꯏꯔꯁꯨ ꯑꯞꯂꯣꯠ ꯇꯧꯕ ꯌꯥꯕ ꯅꯠꯇꯦ
ꯁꯛ ꯁꯛ ꯑꯗꯨꯝ ꯈꯨꯨꯏꯔꯛꯑ‌ꯦ
ꯑ
ꯅꯣꯏ ꯑꯗꯨꯝ ꯐꯖꯔꯁꯤꯗꯤ ꯅꯣꯏꯗꯒꯤ ꯍꯦꯟꯕ ꯀꯅꯥ ꯌꯥꯎꯒ‌ꯦ
ꯌꯥꯔꯦ ꯌꯥꯔꯦ ꯅꯪꯁꯨ
ꯅꯣꯏ ꯅꯁꯛ ꯐꯖꯕꯅꯤꯅ ꯐ꯭ꯔꯦꯟꯂꯞꯗꯤ ꯀꯝꯄꯅꯤꯗꯤ ꯁꯤꯜꯂꯔꯣꯏꯅꯦ ꯑꯣꯏ ꯑꯣꯏ ꯅꫭꯏ ꯀꯝꯄꯅꯤꯗꯤ ꯁꯤꯔꯅꯤ